ꯑꯣ ꯍ ꯇꯥꯏ
ꯑꯦ ꯑꯁ ꯑꯩꯗꯤ ꯀꯔꯤ ꯇꯧꯈ꯭ꯔꯕ ꯖꯥꯠꯔꯥꯅ ꯑꯩ
ꯑꯣꯗꯔ ꯇꯧꯕ꯭ꯔꯣ ꯎꯝ ꯍꯣꯏ ꯍꯣꯏ ꯆꯠꯂꯣ ꯆꯂꯣ ꯅꯨꯡꯉꯥꯏꯇ꯭ꯔꯗꯤ ꯍꯜꯂꯛꯑꯣ ꯅꯤꯡꯆꯦꯒ ꯃꯥꯒꯤ ꯅꯨꯄꯥꯗꯗ
ꯎꯝ
ꯊꯕꯛ ꯆꯠꯀꯦ ꯇꯧꯕ ꯃꯣꯏ ꯄꯥꯔꯂꯔ ꯍꯥꯡꯕꯗꯨꯣ
ꯑꯦ ꯑꯦ ꯑꯗꯨꯁꯨ ꯍꯥꯡꯕ꯭ꯔꯥ
ꯍꯣꯏ
ꯑꯦꯍꯦ ꯃꯥꯗꯤ ꯊꯕꯛ ꯌꯥꯝ ꯇꯧꯕ ꯃꯥꯂꯝꯗꯣꯏꯅꯦ ꯑꯗꯨꯗꯤ
ꯏꯗꯁꯨ ꯈꯥꯉꯦ ꯅꯕ ꯅꯕ ꯂꯩꯅ ꯍꯥꯏ ꯅ ꯎꯝ ꯑꯗꯨ ꯏꯆꯦ ꯀꯣꯗꯤ ꯇꯧꯗ꯭ꯣꯏꯗꯣꯏ ꯂꯣꯏꯈ꯭ꯔ ꯃꯥꯜꯂꯦ ꯁꯤꯅꯤꯒꯤ ꯃꯔꯛꯇꯛꯇꯤꯀꯣ ꯇꯧꯗꯤ ꯇꯧꯅꯦꯕ ꯃꯣꯏꯁꯨ
ꯑꯣ
ꯍꯧꯖꯤꯛꯀꯥꯟꯗꯤ ꯃꯤ ꯑꯌꯥꯝꯕ ꯂꯣꯏꯈ꯭ꯔꯦ ꯅꯪꯒꯤꯗꯨ ꯂꯣꯏꯔꯕ꯭ꯔꯣ ꯂꯣꯏꯗ꯭ꯔꯤꯕ꯭ꯔꯣ
ꯈꯔ ꯋꯥꯠꯂꯤꯕ ꯃꯥꯜꯂꯦ ꯈꯪꯗꯦ ꯃꯤꯅꯠ ꯄꯥꯕꯁꯦ ꯔꯤꯁꯤꯞꯁꯨ ꯀꯣꯛ ꯆꯠꯄꯁꯨ ꯄꯥꯕ ꯅꯠꯇ꯭ꯔꯣ ꯃꯣꯏꯁꯦ
ꯑꯗꯨꯅꯦ
ꯑꯥ ꯍꯣꯏ ꯑꯗꯨ ꯂꯣꯏꯒ ꯇꯧꯔꯕꯅꯤ ꯑꯩꯒꯤꯁꯨ ꯅꯍ ꯉꯁꯥꯏ ꯄꯥꯛꯇ ꯋꯥꯟ ꯐꯣꯔꯇꯤꯗꯤ ꯁꯨꯈ꯭ꯔꯕꯅꯦ
ꯑꯣ ꯑꯣ ꯎꯝ ꯈꯪꯗꯦꯅꯦ ꯑꯩꯁꯨ ꯑꯩꯒꯤꯗꯣ ꯎꯝ ꯑꯩꯅ ꯉꯔꯥꯡ ꯀꯣ ꯌꯥ꯭ꯔꯦ ꯍꯥꯏꯕꯗꯣ ꯆꯠꯇ꯭ꯔꯦ ꯌꯥꯔꯕ ꯃꯥꯜꯂꯦ ꯑꯩꯁꯨ ꯑꯗꯨꯝ ꯃꯤꯅꯁꯨ ꯁꯨ ꯑꯗꯨꯝ ꯇꯧꯔꯛꯄꯒꯤꯀꯣ
ꯑ ꯑ ꯍ ꯍꯣꯏ
ꯑꯩꯅ ꯎꯝ ꯀꯣꯛꯜ ꯇꯧꯅꯤꯡꯉꯥꯏ ꯌꯥꯝ ꯂꯩꯕꯗꯨ ꯀꯣ
ꯑꯥ ꯑꯥ
ꯆꯠꯇ꯭ꯔꯦꯕ
ꯑꯣ
ꯇꯧꯅꯤꯡꯉꯥꯏ ꯂꯩꯔꯁꯨ ꯆꯠꯇ꯭ꯔꯔꯤ
ꯑꯣ ꯑꯣ ꯑꯣ ꯑꯣ ꯑꯩꯒꯤꯁꯨ ꯈꯔꯕꯨꯗꯤ ꯂꯩꯔꯤꯕ ꯏꯕꯞ ꯃꯥꯜꯂꯦ ꯑꯩꯒꯤꯗꯤ
ꯑꯣ ꯑꯣ ꯐ ꯑꯗꯨꯗꯤ
ꯈꯪꯗꯦ ꯑꯗꯨ ꯅꯪꯒꯤꯁꯨ ꯑꯁꯤ ꯂꯣꯏꯒ ꯇꯧꯔꯝꯕꯖꯥꯠ꯭ꯔꯥ
ꯑ ꯍꯣꯏ ꯑꯁꯤꯅꯤ ꯂꯣꯏꯈ꯭ꯔꯕꯅꯦ ꯏꯕꯦꯝꯃꯥ ꯑꯗꯨ ꯎꯝ ꯔꯤꯁꯤꯞꯇꯤ ꯇꯧꯕ ꯌꯥꯕꯀꯣ ꯑꯁꯤꯗ